ꯍꯦꯜꯂꯣ ꯇꯕ꯭ꯔꯣ ꯑꯣ ꯇꯥꯏꯌꯦ ꯇꯥꯏꯌꯦ
ꯍꯥꯂꯣ ꯆꯥꯛ ꯏꯁꯤꯡ ꯆꯥꯔꯕꯣ
ꯆꯥꯛ ꯏꯁꯤꯡ ꯆꯥꯗ꯭ꯔꯤ
ꯀꯩꯗꯧꯔꯤꯕ
ꯑꯩꯖꯤ ꯆꯥꯛ ꯏꯁꯤꯡ ꯐꯖꯅ ꯊꯣꯡꯕ ꯂꯣꯏꯔꯒꯥ ꯍꯥꯏꯗꯤ ꯏꯟꯁꯥꯡꯁꯤ ꯌꯥꯝ ꯍꯥꯎꯅ ꯊꯣꯡꯉꯥ ꯃꯇꯨꯡꯗꯨꯗꯥ ꯑꯩꯁꯦ ꯉꯥꯇꯪ ꯏꯁꯥ ꯏꯟꯁꯥꯡꯁꯤ ꯊꯣꯡꯕꯖꯦ ꯀꯩꯅꯣ ꯇꯧꯅꯕ ꯍꯥꯏꯇꯥꯔꯦꯅꯦ ꯈꯔ ꯌꯥꯝ ꯆꯥ ꯆꯟꯅꯕ ꯍꯥꯏꯅ ꯑꯩ ꯑꯦꯛꯁꯔꯁꯥꯏꯁ ꯇꯧꯔꯝꯕꯅꯤ
ꯑꯣ ꯍꯧꯖꯤꯛꯀꯥꯟꯁꯤꯕꯨ ꯑꯌꯨꯛ ꯅꯨꯡꯊꯤꯟꯖꯤꯅ ꯀꯃꯥꯏ ꯀꯃꯥꯏꯅ ꯇꯧꯕ ꯅꯨꯃꯤꯗꯥꯡꯖꯤꯅ ꯀꯃꯥꯏ ꯀꯃꯥꯏꯅ ꯇꯧꯔ ꯂꯩꯔꯤꯒꯦ
ꯑꯗꯨꯝ ꯊꯕꯛ ꯂꯩꯔꯛꯄ ꯅꯨꯃꯤꯠꯇꯅ ꯊꯕꯛ ꯐꯖꯅ ꯆꯠꯂꯦ ꯂꯩꯇꯕ ꯅꯨꯃꯤꯠꯅ ꯍꯦꯛ ꯐꯣꯟꯁꯤ ꯌꯦꯡꯉꯒꯥ ꯍꯦꯛ ꯇꯨꯝꯃꯒꯥ ꯈꯔ ꯍꯦꯟꯅ ꯇꯨꯝꯃꯒꯥ ꯂꯩꯕ ꯇꯨꯝꯃꯒꯥ ꯆꯥꯔꯒꯥ ꯑꯩ ꯍꯣꯠꯅꯔꯤ ꯉꯁꯤꯒꯤꯗꯤ ꯑꯌꯨꯛ ꯍꯦꯛ ꯍꯧꯒꯠꯂꯛꯄꯗꯥꯒꯤ ꯆꯦꯜꯂꯨꯔꯦ ꯊꯥꯎ ꯃꯌꯥꯝꯃꯥ
ꯎꯝ
ꯃꯥꯏ ꯈꯨꯔꯨꯝ ꯂꯩ ꯀꯠꯄꯗꯒꯤ ꯀꯔꯤꯗꯒꯤ ꯃꯌꯥꯝ ꯑꯃ ꯉꯁꯤ ꯆꯠꯂꯨꯔꯒ ꯃꯤ ꯃꯊꯪ ꯃꯊꯪ ꯃꯊꯪ ꯎꯅꯔꯒ ꯑꯗꯨꯒ ꯃꯤꯒꯁꯤꯦ ꯑꯦꯌꯥꯔꯄꯣꯔꯠꯇꯒꯤ ꯂꯧꯔꯨꯔꯒ ꯃꯤꯒꯁꯤꯦ ꯑꯃꯨꯛ ꯊꯤꯟꯈ꯭ꯔꯒ ꯑꯗꯨꯃꯥꯏꯅ ꯇꯧꯗꯅ ꯃꯌꯥꯝ ꯆꯠꯂꯨꯔꯦ ꯍꯥꯏꯇꯥꯔꯦ ꯑꯗꯩ ꯍꯜꯂꯛꯑꯒ ꯃꯁꯤꯗꯤ ꯍꯛꯆꯥꯡ ꯁꯣꯛꯈꯤꯕ ꯇꯥꯔꯦ ꯋꯦꯠꯁꯤ ꯑꯩꯠꯇꯤ ꯐꯣꯔ ꯂꯩꯔꯤꯁꯤ ꯍꯟꯊꯒꯤꯕ ꯇꯥꯔꯦ ꯈꯤꯇꯪ ꯍꯦꯟꯒꯠꯅꯕ ꯍꯥꯏꯗꯅ ꯑꯩ ꯌꯦꯟ ꯅꯣꯡ ꯈꯔ ꯂꯩꯔ ꯆꯪꯉꯒꯥ ꯋꯦꯠꯁꯦ ꯑꯩꯠꯇꯤ ꯐꯥꯏꯚ
ꯋꯦꯠꯁꯤ ꯑꯩꯠꯇꯤ ꯐꯣꯔ ꯐꯥꯎ ꯂꯩꯕ꯭ꯔꯥ ꯑꯁꯦꯝꯕꯒꯤ
ꯑꯁ ꯉꯁꯥꯏ ꯑꯣꯟꯕꯗꯥ ꯂꯩꯔꯝꯃꯤꯅꯦ
ꯑꯗꯨꯗꯤ ꯌꯥꯝ ꯂꯨꯝꯃꯨꯕꯗꯤ ꯅꯠꯇꯦ ꯃꯣꯟꯗꯒꯥ ꯍꯥꯏꯔꯗꯤ
ꯃꯣꯟ ꯑꯅꯤꯒꯨꯝ ꯃꯣꯟ ꯑꯅꯤꯒ ꯀꯩꯅꯣ ꯀꯤꯂꯣ ꯃꯔꯤ ꯃꯔꯤꯃꯨꯛ꯫ ꯅꯤ ꯌꯥꯝꯃꯤ ꯌꯥꯝꯟꯇ ꯉꯥꯗ ꯍꯥꯏꯗꯤ ꯉꯥ ꯀꯌꯥꯃꯨꯛ ꯊꯣꯛꯀꯅꯤ
ꯃꯥꯕꯨ ꯀ ꯀꯖꯤꯅꯤ
ꯉꯥ ꯀꯨꯟꯃꯨꯛ ꯆꯟꯕ ꯃꯣ ꯑꯃꯗ ꯑꯣꯏꯌꯦ ꯑꯗꯨ ꯀꯤꯂꯣ ꯑꯅꯤ ꯇꯥꯔꯗꯤ ꯉꯥ ꯑꯅꯤ ꯑꯅꯤ ꯐꯖꯕꯗ ꯇꯥꯔꯗꯤ ꯑꯍꯨꯝꯒ ꯇꯥꯕꯗ ꯑꯣꯏꯇꯥꯔꯗꯤ ꯀꯌꯥ ꯇꯥꯔꯦ ꯃꯉꯣꯟꯗ ꯑꯩ ꯉꯥ ꯀꯌꯥꯒ ꯃꯥꯟꯅꯔꯅꯤ
ꯑꯍꯨꯝꯅ ꯅꯤꯐꯨꯗ ꯊꯛ ꯌꯦꯟꯊꯣꯛ ꯑꯗꯨꯒ ꯈꯪꯉꯅꯤ
ꯑꯠ
ꯑꯗꯨ ꯉꯥ ꯉꯥ ꯃꯥꯄꯜ ꯃꯥꯄꯟꯒꯅꯦ
ꯑꯦ ꯉꯥ ꯇꯔꯥꯍꯨꯝꯗꯣꯏ ꯉꯥ ꯇꯔꯥꯍꯨꯝꯗꯣꯏ ꯇꯔꯥꯍꯨꯝꯗꯣꯏ ꯀꯨꯟꯇꯔꯨꯛ ꯉꯥ ꯀꯨꯟꯇꯔꯦꯠ ꯁꯤ ꯌꯥꯝꯃꯟꯗꯔ ꯉꯥ ꯀꯨꯟꯇꯔꯦꯠ ꯉꯥ ꯀꯨꯟꯇꯔꯦꯠ ꯈꯛꯇꯗꯤ ꯌꯥꯝꯗꯦ ꯑꯩꯗꯤ
ꯑꯌꯥꯝꯕ ꯅꯪ ꯆꯒꯦꯝꯕꯣ ꯑꯃ ꯊꯣꯛꯉꯛꯏꯕ꯭ꯔꯣ
ꯑꯦꯔꯥ ꯆꯒꯦꯝ ꯄꯣꯝꯕꯕꯨ ꯀꯅꯤ ꯆ ꯌꯦꯡꯂꯗꯨꯒ ꯀꯩꯀꯩ ꯍꯥꯞꯆꯤꯟꯅꯤꯡꯕ ꯃꯌꯥꯝꯗꯣ ꯄꯪꯒꯥꯞ ꯍꯥꯞꯆꯜꯂꯒ ꯊꯣꯡꯕꯗꯨꯕꯨ ꯍꯩꯇ꯭ꯔꯗꯤ ꯇꯣꯛꯑꯦ꯫
ꯀꯩꯅꯣ ꯇꯧꯕ꯭ꯔꯣ
ꯑꯣꯛ ꯆꯒꯦꯕꯣ ꯃꯒꯨꯝꯕꯅ ꯍꯦꯟꯅ ꯍꯥꯎꯕꯅꯦ
ꯍꯩꯕ ꯍꯩꯒꯗ꯭ꯔꯣ
ꯀꯔꯤꯅ ꯑꯣꯗꯥ
ꯃꯄꯥꯡ ꯃꯥꯄꯜ ꯀꯩꯅꯣ ꯑꯦ ꯃꯣꯏꯒꯤ ꯃꯔꯣꯏ ꯃꯄꯥꯡ ꯁꯨꯅ ꯀꯔꯤ ꯍꯥꯞꯅꯕ ꯂꯩꯕꯅꯦ ꯆꯒꯦꯝꯗ ꯍꯥꯞꯄ ꯑꯩꯈꯣꯏꯒꯤ ꯐꯗꯤꯒꯣꯝ ꯃꯥꯟꯕ ꯃꯅꯥꯒꯗꯣ꯫
ꯑꯥ
ꯑꯗꯒꯤ ꯀꯩ ꯀꯩ ꯈꯔ ꯃꯅꯥ ꯃꯁꯤꯡ ꯈꯔ ꯍꯥꯞꯄꯒꯅ ꯍꯦꯟꯅ ꯍꯥꯎꯏꯦ ꯆꯒꯦꯝꯁꯤꯗꯤ ꯃꯅꯥ ꯍꯥꯞꯅꯕ ꯈꯔ ꯂꯩꯕꯅꯤ ꯑꯗꯨꯝ ꯃꯌꯥꯝꯗꯨ ꯇꯧꯔꯒ ꯁꯨꯍꯜꯂꯒ ꯆꯥꯛꯇꯨꯒ ꯇꯔꯣꯛ ꯑꯇꯣꯛ ꯂꯥꯎ ꯊꯣꯛꯖꯤꯟꯈ꯭ꯔꯒ ꯍꯥꯎꯅ
ꯀꯩꯅꯣꯗꯤ ꯑꯌꯨꯛꯀꯗꯤ ꯄꯨꯡ ꯀꯌꯥꯗ ꯇ ꯍꯧꯣꯠꯀꯦ
ꯉꯂꯤꯗꯥ ꯄꯨꯡ ꯅꯤꯄꯥꯟ ꯃꯄꯥꯟꯗꯩ ꯈꯤꯇꯪ ꯀꯩꯅꯣꯒꯨꯝꯕ ꯇꯧꯔꯨꯔꯗꯤ ꯈꯔ ꯅꯨꯡꯉꯥꯏꯈ꯭ꯔꯗꯤ ꯑꯗꯨꯝ ꯍꯣꯏ ꯅꯤꯄꯥꯥꯟ ꯃꯈꯥꯏꯒꯨꯝꯕ ꯑꯗꯩ ꯅꯠꯇ꯭ꯔꯗꯤ ꯑꯗꯨꯝ ꯄꯨꯡ ꯇꯔꯨꯛ ꯇꯔꯨꯛ ꯃꯈꯥꯏꯒꯨꯝꯕ ꯀꯩꯒꯨꯝꯕ ꯇꯔꯨꯛ ꯇꯔꯦꯠ ꯑꯦ ꯑꯗꯨꯗꯤ ꯍꯧꯒꯠꯇꯒꯨꯝ ꯇꯧꯋꯤꯗ ꯇꯔꯨꯛ ꯇꯔ ꯃꯈꯥꯏꯗꯨꯗꯤ ꯍꯤꯛ ꯑꯞ ꯊꯣꯛꯑꯝꯃꯒ ꯇꯣꯛꯈꯤꯕ ꯃꯥꯜꯂꯦꯕ
ꯑꯩꯈꯣꯏꯗ ꯑꯌꯨꯛꯀꯤ ꯑꯣꯏꯅ ꯁꯣꯏꯗꯕꯤꯗ ꯍꯧꯒꯠꯂꯤꯁꯦ ꯑꯩꯈꯣꯏꯅ
ꯎꯝ
ꯄꯨꯡ ꯃꯔꯤꯒ ꯃꯤꯅꯤꯠ ꯅꯤꯐꯨꯁꯤꯗ ꯑꯩꯈꯣꯏ ꯑꯦꯂꯥꯝ ꯊꯝꯃꯦꯕ
ꯎꯝ
ꯁꯤꯗꯤ ꯍꯧꯒꯠꯇꯕ ꯁꯨꯡꯌꯥ ꯌꯥꯗ꯭ꯔꯦ
ꯑꯦ ꯀꯩꯒꯤꯅꯣ ꯑꯗꯨꯛꯌꯥꯝ ꯉꯟꯅ ꯍꯧꯒꯠꯂꯤꯗꯤ ꯅꯁꯥ ꯁꯣꯛ ꯑꯣꯏꯗ꯭ꯔꯥ
ꯍꯥꯏꯗꯤ ꯃꯤ ꯂꯥꯞꯅꯗ꯭ꯔꯤꯀꯥꯟ ꯆꯤꯛꯅꯗ꯭ꯔꯤꯀꯥꯟ ꯑꯌꯨꯛꯀꯤ ꯅꯨꯡꯁꯤꯠ ꯑꯁꯦꯡꯕꯗꯨꯅ ꯇꯧꯔꯒ ꯂꯥꯏꯔꯤꯛ ꯄꯥꯕꯖꯦ
ꯑꯣ
ꯂꯥꯏꯛ ꯄꯕꯖꯦ ꯌꯥꯝ ꯅꯨꯡꯉꯥꯏꯕ ꯍꯥꯏꯇꯥꯔꯦ
ꯑꯣ ꯑꯣ ꯄꯨꯔꯥ ꯐ꯭ꯔꯦꯁ ꯇ ꯃꯣꯔꯅꯤꯡꯒꯤ ꯑꯩ ꯃꯤꯠ ꯃꯥꯏ ꯐꯖꯅ ꯇꯦꯛꯈꯠꯄꯒꯤ ꯀꯩꯅꯣꯗꯨꯗ ꯍꯥꯏꯇꯥꯔꯦꯅꯦ
ꯎꯝ ꯑꯗꯨꯒꯗꯤ
ꯕ꯭ꯔꯦꯟꯁꯦ
ꯆꯥꯛꯅ ꯄꯨꯡ ꯀꯌꯥꯗ ꯆꯥꯒꯅꯤ ꯍꯥꯏꯕ ꯀꯥꯟꯗ ꯑꯩꯈꯣꯏ ꯄꯨꯡ ꯅꯤꯄꯥꯟ ꯃꯈꯥꯏ ꯐꯤꯛꯁ ꯌꯥꯗꯕꯌꯥꯇ
ꯌꯥꯝꯅ ꯗꯤꯁꯤꯄ꯭ꯂꯤꯟ ꯂꯩꯕ ꯑꯗꯨꯒꯝꯕ ꯍꯥꯏꯗꯤ ꯀꯩꯅꯣꯅꯤ ꯍꯥꯏꯇꯥꯔꯦꯅꯦ ꯁꯥꯇ꯭ꯔ ꯍꯥꯏꯇꯥꯔꯦꯅꯦ
ꯑ
ꯌꯥꯝꯅ ꯍꯥꯏꯗꯤ
ꯀ꯭ꯂꯥꯁ ꯑꯦꯗꯒꯤꯅ ꯇꯦꯟꯐꯧꯅ ꯀꯔꯤ ꯁ꯭ꯀꯨꯜꯗ ꯇꯝꯃꯛꯀꯦ
ꯑꯩꯁꯤ ꯀ꯭ꯂꯥꯁ ꯁꯤꯛꯁ ꯁꯚꯦꯟ ꯕꯥꯎꯅ ꯀꯛꯆꯤꯡꯒꯤ ꯃꯥꯔꯇꯤꯟ ꯒ꯭ꯔꯃꯥꯔ ꯍꯥꯏ ꯁ꯭ꯀꯨꯜꯗ
ꯑꯣ
ꯇꯝꯃꯛꯑꯦ
ꯎꯝ
ꯑꯗꯒꯤ ꯁꯕꯦꯟꯗꯒꯤ ꯑꯃꯨꯛ ꯁꯤꯛꯁꯇ ꯍꯟꯖꯜꯂꯒ ꯑꯃꯨꯛ ꯅꯕꯣꯗꯌꯥ ꯆꯪꯉꯦ ꯇꯦꯟꯕꯧ ꯅꯦꯕꯣꯗꯤꯌꯥꯗ ꯇꯝꯃꯦ ꯇꯦꯟꯗꯒꯤ ꯑꯩꯁꯤ ꯒ꯭ꯌꯥꯟ ꯇꯥꯃꯟꯕꯒꯤ ꯑꯣꯖꯥ ꯃꯈꯩꯩꯅ ꯅꯪꯅ ꯐꯥꯥꯁ ꯇꯥꯔꯅꯤ ꯅꯪ ꯀꯩꯅꯣ ꯇꯧꯔꯣ ꯉꯥꯏꯔꯣꯏ ꯑꯉꯥꯡ ꯃꯌꯥꯝꯖꯦ ꯂꯣꯏꯅ ꯀꯩꯅꯣ ꯇꯧꯔꯅꯤ ꯍꯥꯏꯅ ꯑꯦ ꯐꯔꯦ ꯑꯗꯨꯗꯤ ꯍꯥꯢꯔꯒ ꯑꯩꯅ ꯑꯦꯂꯕꯦꯟ ꯇꯨꯌꯦꯞꯁꯦ ꯃꯄꯥꯟꯗ ꯇꯧꯔꯒꯦ ꯑꯉꯥꯡꯁꯤꯡꯁꯦ ꯀꯩꯅꯣ ꯇꯧꯍꯧꯔꯣ ꯍꯥꯏꯔꯒ ꯑꯩꯅ ꯏꯂꯚꯦꯟ ꯇꯨꯌꯦꯞꯁꯦ ꯑꯩꯅ ꯑꯃꯨꯛ ꯃꯦꯁꯤ ꯑꯦꯛꯁꯄ꯭ꯂꯣꯔ ꯑꯦꯀꯥꯗꯃꯤ ꯆꯉꯥꯡꯒꯩꯗ
ꯑꯣ
ꯑꯦꯂꯚꯦꯟ ꯇꯨꯌꯦꯞꯁꯦ ꯑꯃꯨꯛ ꯇꯝꯃꯦ ꯃꯁꯤ ꯍꯦꯛ ꯇꯝꯕ ꯂꯣꯏꯔꯗꯩꯗꯤ ꯑꯩꯁꯤ ꯀꯩꯅꯣꯔ ꯑ ꯒꯨꯖꯔꯥꯠꯇ ꯆꯠꯂꯒ ꯑꯩꯖꯦ ꯇꯝꯃꯦ ꯆꯍꯤ ꯑꯍꯨꯝ ꯃꯨꯛ ꯇꯝꯃꯒ
ꯃꯦꯁꯤꯗ ꯇꯝꯃꯗꯤ ꯑꯥ ꯀꯩꯅꯣꯒꯤ ꯂꯥꯃꯩꯗꯣꯟꯗꯒꯤ ꯑꯩꯈꯣꯏꯒꯤ ꯄꯨꯟꯅꯖꯤꯠ ꯍꯣꯏꯗꯤ ꯈꯪꯅꯔꯛꯄ꯭ꯔꯣ
ꯄꯨꯔꯅꯖꯤꯠ
ꯑꯥ ꯄꯤ ꯌꯨꯝꯅꯥꯝꯒ ꯍꯥꯏꯕꯗꯣ
ꯄꯨꯟꯅꯖꯤꯠ ꯀꯥꯗꯤ ꯈꯪꯉꯛꯇꯦꯍꯦ
ꯑꯁ ꯑꯩꯈꯣꯏ ꯁꯀꯦꯟ ꯄꯨꯜꯂꯛꯇꯦ
ꯍꯥꯥ ꯄꯨꯜꯂꯛꯇꯦꯍꯦ ꯃꯣꯏꯅ ꯑꯗꯨ ꯁꯦꯛꯁꯟ ꯑꯦ ꯕꯤ ꯁꯤ ꯗꯤ ꯏꯚꯧ ꯂꯩꯌꯦ ꯑꯩꯈꯣꯏ ꯃꯇꯝꯗ
ꯑꯣ
ꯍꯧꯖꯤꯛꯇꯤ ꯑꯦꯐ ꯍꯥꯞꯈ꯭ꯔꯝꯃꯤ
ꯑꯣꯁ ꯑꯗꯨꯗꯤ
ꯑꯩꯈꯣꯏꯅ ꯕꯤꯅꯤ ꯑꯩꯁ ꯑꯗꯨ ꯀꯥ ꯑꯃꯗ ꯃꯤ ꯆꯥꯝꯃ ꯌꯧꯒꯦ ꯇꯧꯕꯅꯤ ꯑꯦꯠꯇꯤ ꯅꯥꯏꯟꯇꯤ ꯆꯥꯡ ꯂꯩꯕꯅꯤ
ꯎꯝ
ꯑꯗꯨꯗꯤ ꯑꯦꯂꯕꯦꯟ ꯇꯨꯌꯦꯞꯇ ꯃꯤ ꯀꯣꯨꯛ ꯂꯩꯔꯦꯥꯝꯉ ꯆꯥꯇꯨꯛꯃꯨꯛꯇꯤ
ꯍꯣꯏ ꯍꯣꯏ ꯑꯦꯂꯕꯦꯟ ꯇꯨꯌꯦꯞ ꯑꯇ ꯇꯧꯝꯃꯦ ꯑꯗꯒꯤ ꯇꯨꯌꯦꯜꯞ ꯂꯣꯏꯕꯗꯒꯤ ꯒ꯭ꯔꯦꯖꯨꯑꯦꯁꯟꯅ ꯀꯥꯏ ꯇꯝꯃꯨꯔꯕ
ꯗꯔꯁꯟꯅ ꯑꯩ ꯒꯨꯖꯔꯥꯠꯇ ꯕꯔꯣꯗꯥ ꯒꯨꯖꯔꯥꯠꯀꯤ ꯕꯔꯣꯗꯥ ꯍꯥꯏꯕ ꯃꯐꯝꯗꯨꯗ ꯒ꯭ꯔꯦꯖꯨꯌꯦꯁꯟꯁꯤ ꯃꯥꯁꯇꯔ ꯑꯦ ꯒ꯭ꯔꯦꯖꯨꯋꯌꯦꯁꯟꯁꯤ ꯄꯣꯂꯤꯇꯤꯀꯦꯜ ꯁꯥꯏꯟꯁꯇ ꯇꯧꯔꯛꯦ ꯑꯣꯞꯇꯤꯀꯦꯜ ꯁꯥꯏꯟꯁꯇ ꯇꯧꯔꯛꯑ ꯑꯗꯩꯗꯤ
ꯒꯨꯖꯔꯥꯠ ꯆ ꯍꯥꯏꯁꯤꯗꯤ ꯑꯩꯈꯣꯏꯒꯤ ꯃꯍꯥꯇꯃꯥ ꯒꯥꯟꯙꯤꯅ ꯗꯟꯗꯤ ꯆꯠꯈꯤꯕ ꯃꯐꯝꯗꯨꯅꯤꯅꯦ
ꯑꯦ ꯃꯥꯅꯦ ꯃꯥꯒꯤ ꯄꯣꯛꯐꯝ ꯄ꯭ꯔꯣꯕꯥꯟꯗꯔ ꯀꯣ
ꯑ ꯄꯣꯛꯐꯝ ꯑꯗꯒꯤ ꯃꯥꯒꯤ ꯍꯧꯔꯛꯐꯝ ꯍꯥꯏꯇꯥꯔꯦꯅꯦ
ꯑꯗꯨꯗꯤ ꯋꯥꯍꯪ ꯈꯔ ꯍꯪꯕ ꯇꯥꯏ ꯑꯩꯅ ꯈꯪ ꯈꯪꯅꯤꯡꯕ ꯋꯥꯍꯪ ꯈꯔ ꯂꯩꯌꯦ ꯢꯌꯥꯝꯕꯗꯒꯤ
ꯎꯝ
ꯃꯄꯥꯥꯟ ꯂꯝ ꯍꯥꯏꯕꯗꯤ ꯑꯩꯈꯣꯏꯒꯤ ꯃꯤꯔꯩꯕ ꯗꯦꯁ ꯍꯥꯏꯕ ꯇꯥꯏꯀꯣ
ꯎꯝ
ꯗꯦꯁꯁꯤꯗ ꯇꯝꯃꯨꯒ ꯇꯝꯃꯨꯕ ꯃꯍꯩꯁꯤꯒ ꯃꯅꯤꯄꯨꯔꯗ ꯇꯝꯃꯤꯕ ꯃꯍꯩꯁꯤꯒꯤ ꯃꯑꯣꯡ ꯃꯇꯧ ꯃꯥꯒꯤ ꯆꯠꯅ ꯀꯥꯡꯂꯣꯟꯁꯦ ꯀꯃꯥꯏ ꯀꯃꯥꯏꯅ ꯇꯧꯒꯦ ꯀꯔꯤ ꯀꯔꯤ ꯈꯦꯠꯅꯕ ꯎꯕ ꯐꯪꯉꯦ
ꯎꯝ ꯀꯩꯅꯣ ꯇꯧꯋꯦ ꯃꯄꯥꯟ ꯂꯝꯒꯤꯁꯤꯅ ꯈꯤꯇꯪ ꯈꯔꯪ ꯈꯤꯇꯪ ꯁꯦꯔꯌꯁ ꯑꯣꯏꯅꯀꯣ
ꯑꯥ
ꯍꯥꯏꯗꯤ ꯁꯥꯇ꯭ꯔ ꯃꯈꯩꯁꯤꯁꯨ ꯁꯦꯔꯤꯌꯁ ꯑꯣꯏꯍꯜꯂꯤ ꯀꯣ ꯃꯐꯝ ꯍꯥꯏꯗꯤ ꯑꯩꯈꯣꯏꯒꯤꯁꯨ ꯃꯄꯥꯥꯟ ꯂꯝ ꯍꯥꯏꯔꯒ ꯍꯦꯛꯇ ꯂꯣꯏꯅ ꯐꯔꯕ꯭ꯔꯥ ꯍꯥꯏꯕꯗꯨꯗꯤ ꯅꯠꯇꯦꯀꯣ ꯍꯥꯏꯗꯤ ꯉꯁꯥꯏꯒꯤ ꯏꯟꯁꯇꯤꯇ꯭ꯌꯨꯠ ꯏꯟꯁꯇꯤꯇ꯭ꯌꯨꯠ ꯍꯥꯏꯕ ꯃꯥꯒꯤ ꯃꯥꯒꯤ ꯍꯥꯏꯗꯤ ꯑꯦ ꯑꯗꯨꯃꯗꯤ ꯈꯔ ꯐꯕꯅꯦ ꯑꯗꯨꯃꯗꯤ ꯀꯩꯅꯣ ꯇꯧꯕꯅꯦ ꯍꯥꯏꯕ ꯄꯣꯠ ꯃꯐꯝ ꯂꯣꯏ ꯂꯩꯅꯔꯤ ꯉꯥꯛꯇꯅꯤ ꯃꯣꯏ ꯂꯣꯀꯦꯜꯗꯧꯅ ꯄꯪꯗꯧ ꯇꯧꯅꯕ ꯃꯐꯝ ꯑꯗꯨꯝ ꯂꯩꯔꯤ ꯄꯣꯠꯅꯤ ꯃꯤꯒꯤ ꯨ ꯖꯒꯥ ꯖꯒꯥꯒꯤꯀꯣ ꯑꯗꯨꯅ ꯈꯤꯇꯪ ꯑꯦ ꯒꯨꯖꯔꯥꯠꯇꯗꯤ ꯑꯗꯨꯏ ꯍꯧꯖꯤꯛ ꯑꯩꯈꯣꯏꯒꯤ ꯕꯔꯣꯗꯥ ꯍꯥꯏꯗꯨꯁꯨ ꯑꯗꯨꯗꯤ ꯌꯥꯝ ꯅꯥꯏꯟꯇꯤꯟ ꯐꯣꯔꯇꯤ ꯅꯥꯏꯟ ꯑꯗꯨꯋꯥꯏꯗ ꯂꯤꯡꯈꯠꯄ ꯑꯣꯏꯔꯝꯒꯅꯦꯕ ꯌꯥꯝ ꯀꯨꯏꯔꯕ ꯍꯥꯏꯗꯤ ꯃꯤꯅ ꯑꯗꯨꯝ ꯔꯤꯄꯤꯇꯦꯠ ꯑꯣꯏꯕ ꯍꯥꯏꯇꯥꯔꯦꯅꯦ ꯌꯥꯝꯗꯤ ꯍꯣꯡꯉꯦ ꯍꯣꯡꯉꯁꯨ ꯑꯣꯖꯥ ꯃꯈꯩ ꯑꯗꯒꯤ ꯑꯗꯨ ꯂꯩ ꯃꯈꯩꯗꯣ ꯌꯥꯝꯅ ꯀꯩꯅꯣ ꯑꯣꯏꯅ ꯍꯥꯏꯇꯥꯔꯦꯅꯦ ꯅꯦꯆꯔ ꯇꯥꯅ ꯃꯤ ꯃꯈꯩꯁꯤꯦ ꯌꯥꯝꯅ ꯑꯗꯒꯤ ꯆꯦꯛꯁꯤꯟꯕ ꯑꯗꯨꯁꯨ ꯑꯣꯏꯗꯦꯕ ꯕꯠ ꯁꯥꯇ꯭ꯔꯁꯤꯅ ꯐꯟꯅꯤꯡ ꯇꯥꯔꯗꯤ ꯑꯣꯖꯥ ꯃꯈꯩꯁꯤ ꯌꯥꯝ ꯐꯖꯅ ꯒꯥꯏꯗ ꯄꯤꯕ ꯍꯥꯏꯇꯥꯔꯦ ꯑꯣꯖꯥꯁꯤ ꯌꯥꯝꯅ ꯑꯩꯈꯣꯏ ꯑꯩꯆ ꯑꯣꯗꯤ ꯀꯥꯏꯗꯧꯋꯥꯏꯗꯤ ꯑꯣꯖꯥ ꯑꯃ ꯑꯣꯏ ꯍꯥꯏꯕꯒꯤ ꯀꯩꯅꯣꯗꯨꯣ ꯂꯩꯍꯟꯗꯦ ꯃꯣꯏꯅ ꯌꯥꯝ ꯐꯕꯁꯤ ꯍꯦꯛꯇ ꯑꯦꯁ ꯑꯦ ꯐ꯭ꯔꯦꯟꯗꯧꯅ ꯌꯥꯝ ꯂꯨꯅ ꯆꯥꯟꯅ ꯇꯧꯋꯦꯕ ꯑꯩꯈꯣꯏꯅ ꯈꯤꯇꯪ ꯊꯋꯥꯏ ꯌꯥꯎꯁꯤꯜꯂꯨꯔꯗꯤ ꯑꯗꯩ ꯑꯩꯈꯣꯏꯅ ꯑꯃꯨꯛ ꯂꯝ ꯂꯥꯞꯅꯒ ꯂꯥꯛꯄꯅꯦ ꯑꯩꯈꯣꯏ ꯌꯦꯡꯉꯣꯅꯦ ꯈꯥ ꯋꯥꯡꯅꯦꯕ ꯑꯣꯏꯔꯤꯁꯦ ꯑꯩꯈꯣꯏꯅ ꯑꯋꯥꯡ ꯅꯣꯡꯄꯣꯛꯅꯦꯕ ꯗꯥꯏꯔꯦꯛ ꯀꯩꯅꯣꯗꯒꯤ ꯏꯁꯇꯒꯤ ꯑꯁꯣꯝ ꯋꯦꯁꯇꯅꯦ ꯆꯠꯂꯤꯁꯦ ꯇꯣꯟꯅꯝꯗꯩ ꯇꯣꯟ ꯑꯃꯗ ꯆꯠꯂꯤꯅꯦꯕ ꯑꯗꯨꯅ ꯑꯣꯖꯥ ꯃꯈꯩꯅꯁꯨ ꯑꯦ ꯑꯩꯈꯣꯏꯗꯤ ꯂꯥꯝ ꯂꯥꯛꯄꯅꯤ ꯃꯣꯏꯅꯁꯨ ꯈꯔ ꯂꯨꯅ ꯇꯧꯕꯤꯌꯦꯕ ꯑꯦ ꯃꯣꯏꯗꯤ ꯅꯣꯔꯠ ꯏꯁ ꯑꯇꯩꯅꯦ ꯑꯗꯨꯅꯤ ꯍꯧꯅ ꯈꯤꯇꯪ ꯃꯣꯏꯁꯦ ꯅꯨꯡꯁꯤꯅ ꯂꯨꯅ ꯀꯩꯅꯣ ꯇꯧꯕꯤꯕ ꯍꯥꯏꯇꯥꯔꯦꯅꯦ ꯑꯗꯨꯝꯕ ꯒꯨꯖꯔꯥꯠꯇ ꯑꯗꯨꯃꯥꯏꯅ ꯃꯤ ꯐꯕ ꯊꯦꯡꯅꯔꯛꯑꯦꯕ ꯍꯥꯏꯗꯤ ꯈꯔ ꯒ꯭ꯌꯥꯟ ꯇꯥꯗꯕ ꯃꯤꯁꯨ ꯌꯥꯎꯔꯝꯒꯅꯦꯕ ꯌꯥꯝꯅ ꯑꯗꯨꯃꯥꯏꯅ ꯍꯥꯏꯇꯥꯔꯦ ꯑꯩꯈꯣꯏꯅ ꯊꯦꯡꯅꯔꯛꯄꯗ ꯍꯥꯏꯇꯥꯔꯦꯅꯦ ꯒꯨꯖꯔꯥꯠꯀꯤ ꯑꯗꯨꯝ ꯌꯥꯝ ꯌꯥꯝ ꯐꯠꯇꯕ ꯑꯗꯨꯝꯕꯗꯤ ꯑꯣꯏꯗꯦ ꯑꯗꯒꯤ ꯗꯤꯜꯂꯤꯗꯅ ꯃꯤ ꯁꯨꯏ ꯗꯤꯜꯂꯤ ꯍꯥꯏꯁꯤꯅ ꯃꯤ ꯑꯐꯕ ꯂꯩ ꯐꯠꯇꯕ ꯂꯩ ꯂꯣꯏꯅ ꯒ꯭ꯌꯥꯟ ꯇꯥꯕ ꯂꯩ ꯇꯥꯗꯕ ꯂꯩꯀꯣ
ꯏꯟꯗꯤꯌꯥꯒꯤ ꯀꯦꯄꯤꯇꯦꯜ ꯅꯤꯗꯅ ꯅ꯭ꯌꯨ ꯗꯦꯜꯂꯤ ꯍꯥꯏꯁꯦ ꯑꯗꯣ ꯏꯌꯥꯝꯕ ꯀꯩꯅꯣꯁꯦ ꯑꯩꯈꯣꯏꯒꯤ ꯆꯥꯕ ꯊꯛꯄ ꯑꯣꯏꯒꯦꯔꯥ ꯏꯃꯥꯟ ꯃꯥꯟꯅꯕ꯭ꯔꯥ ꯅ ꯅꯠꯇ꯭ꯔꯒ ꯑꯩꯈꯣꯏꯒꯤ ꯑꯥꯗ ꯂꯩꯔꯤꯕ ꯋꯦꯗꯔꯖꯦ ꯍꯥꯏꯗꯤ ꯑꯏꯪ ꯑꯁꯥꯁꯦ ꯀꯃꯥꯏ ꯀꯃꯥꯏꯅ ꯀꯩ ꯀꯩ ꯈꯦꯠꯅꯩ ꯆꯥꯕ ꯊꯛꯄꯗꯅ ꯑꯗꯨꯝ ꯆꯥꯅꯤꯡ ꯊꯛꯅꯤꯡꯕ
ꯑꯥ ꯑꯦ ꯆꯥꯅꯤꯡ ꯊꯛꯅꯤꯡꯕꯗꯤ ꯂꯣꯏ ꯐꯪꯉꯤ ꯑꯗꯨꯕꯨ ꯃꯣꯏꯗꯤ ꯗ꯭ꯔꯥꯏ ꯏꯁꯇꯦꯠꯅꯤ꯫ ꯃꯣꯏ ꯍꯤꯗꯥꯛ ꯅꯨꯡꯗꯥꯛ ꯐꯪꯗꯦ꯫ ꯑꯗꯨꯕꯨ ꯐꯪꯉꯤ ꯕ꯭ꯂꯦꯛ ꯉꯥꯛꯇꯅꯤ ꯌꯥꯟꯁꯤꯟꯕꯤ ꯈꯣꯠꯆꯤꯟꯕꯤ ꯑꯗꯩ ꯃꯣꯏ ꯃꯐꯝꯗꯨꯒꯤ ꯂꯣꯀꯦꯜ ꯃꯦꯠ ꯑꯩꯈꯣꯏꯒꯤ ꯉꯁꯥꯏꯒꯤ ꯔꯦꯜꯋꯦ ꯇ꯭ꯔꯦꯛꯇꯩꯒꯅ ꯐꯨꯝꯃꯒ ꯊꯝꯅꯔꯒ ꯑꯗꯨꯃꯥꯏꯅ ꯄꯨꯂꯤꯁꯅ ꯈꯣꯏꯇꯥꯟ ꯇꯥꯟꯅꯔꯒ ꯂꯧꯅꯕ ꯀꯥꯏꯅ꯫ ꯃ ꯂꯩ ꯑꯗꯨꯝꯕ ꯍꯥꯏꯇꯥꯔꯦꯅꯦ ꯑꯗꯣ ꯃꯣꯏꯒꯤ ꯌꯥꯝ ꯐꯕꯗꯤ ꯀꯩꯅꯣꯁꯦ ꯍꯩ ꯔꯥꯖꯦ ꯌꯥꯝ ꯍꯣꯡꯉꯦ ꯑꯩꯈꯣꯏ ꯃꯇꯝꯗꯨꯗ ꯀꯩꯅꯣꯁꯤ꯫ ꯑꯪꯒꯨꯔꯁꯤ ꯑꯪꯒꯨꯔꯁꯤ ꯀꯤꯂꯣꯗ ꯂꯨꯄꯥ ꯍꯨꯝꯐꯨ ꯄꯤ꯫ ꯅꯤꯐꯨ ꯄꯤꯕꯒ ꯌꯥꯎꯋꯦ
ꯑꯣ ꯍꯣꯏ ꯑꯗꯨꯗꯤ꯫
ꯁꯤ ꯀꯤꯂꯣꯗ ꯂꯨꯄꯥ ꯀꯨꯟ ꯄꯤ꯫ ꯈꯣꯏꯁꯦ꯫ ꯑꯗꯒꯤ ꯔꯨꯝꯒꯤ ꯔꯦꯟ ꯕꯔꯥ ꯂꯣꯏ ꯍꯣꯡꯉꯤ ꯃꯇꯝꯗꯨꯗꯀꯣ꯫ ꯑꯗꯒꯤ ꯄꯣꯠ ꯆꯩꯩꯁꯦ ꯑꯗꯨꯝ ꯍꯣꯡꯍꯧꯔꯤꯑꯕ ꯍꯧꯖꯤꯛꯇꯤ ꯈꯔ ꯇꯥꯡꯈꯠꯂꯝꯃꯅꯤ ꯑꯗꯒꯤ ꯕꯐꯦꯂꯣ ꯕꯐꯀꯥꯁꯦ ꯀꯩꯅꯣ ꯂꯨꯄꯥ ꯆꯥꯝꯃ ꯅꯤꯐꯨ ꯄꯤ ꯀꯤꯂꯣꯗ ꯑꯗꯨꯅ ꯑꯩꯈꯣꯏ ꯍꯞꯇꯥ ꯑ ꯑꯃꯗ ꯑꯍꯨꯝ ꯃꯔꯤ ꯇꯤ ꯆꯥꯏ ꯍꯥꯏꯇꯥꯔꯦꯅꯦ ꯀꯤꯂꯣ ꯃꯔꯤ ꯃꯉꯥ ꯃꯔꯤ ꯃꯉꯥ ꯑꯩꯈꯣꯏ ꯃꯈꯩ ꯈꯥꯏꯒꯠꯅꯔꯒ ꯂꯨꯄꯥ ꯆꯥꯝ ꯅꯤꯐꯨ ꯈꯛꯇꯅꯤꯅ꯫ ꯃꯉꯥ ꯇꯔꯨꯛ ꯊꯣꯡꯉꯒ ꯑꯗꯨꯝ ꯆꯥꯊꯣꯛꯑꯦꯕ ꯀꯣꯜ ꯂꯦꯛ ꯑꯅꯤꯒ ꯊꯣꯡꯗꯣꯛꯑꯒ ꯆꯥꯝ ꯅꯤꯐꯨꯒꯛꯇ ꯃꯤ ꯂꯩꯅꯗꯕꯅꯤꯅ ꯑꯩꯈꯣꯏꯒ ꯆꯥꯔꯤꯁꯦ ꯑꯩꯈꯣꯏꯅꯦ ꯑꯗꯒꯤ ꯃꯣꯏ ꯑꯁꯣꯝꯗꯒꯤ ꯚꯨꯇꯥꯟꯗꯒꯤ ꯃꯣꯏ ꯈꯔ ꯑꯃ ꯂꯥꯛꯑꯦ ꯚꯨꯇꯥꯟꯗꯒꯤꯀꯣ ꯃꯣꯏꯁꯦ ꯚꯨꯇꯥꯟꯗꯒꯤ ꯀꯩꯅꯣ ꯇꯧꯕ ꯍꯥꯏꯔꯦ ꯇꯥꯏꯝꯁ ꯑꯣꯐ ꯗ ꯏꯟꯗꯤꯌꯥꯗ ꯔꯤꯐ꯭ꯌꯨꯖꯤ ꯑꯣꯏꯅꯕꯨꯗꯤ ꯂꯩꯕꯅꯦ ꯑꯗꯣ ꯃꯣꯏꯁꯦ ꯃꯣꯏꯁꯨ ꯈꯔ ꯆꯥꯏ꯫ ꯑꯗꯒꯤ ꯑꯩꯈꯣꯏꯒꯤ ꯅꯣꯔꯠ ꯏꯁ ꯀꯥꯡꯕꯨꯁꯤꯒ ꯂꯩꯔꯤꯁꯤ ꯍꯥꯏꯇꯥꯔꯦꯅꯦ ꯑꯗꯨꯅ ꯃꯨꯁꯂꯤꯝ ꯇꯥꯕ ꯖꯒꯥꯗꯩ ꯂꯩꯕ ꯂꯩꯕꯅ
ꯑꯣ
ꯃꯥꯅ ꯆꯥꯏ ꯍꯣꯡꯉꯦ ꯌꯥꯝ ꯃꯇꯝꯗꯣ ꯍꯧꯖꯤꯛꯇꯤ ꯋꯥꯟ ꯑꯥꯏꯇꯤ ꯆꯥꯡ ꯄꯤꯔꯕ ꯈꯪꯗꯦ ꯇꯨ ꯍꯟꯗ꯭ꯔꯦꯠ ꯒ꯭ꯥꯔꯝ꯫
ꯑꯣ ꯑꯗꯣ ꯑꯩꯅ ꯑꯃꯨꯛ ꯍꯪꯉꯤꯁꯤꯅꯥ ꯑꯇꯩ ꯅꯠꯇꯕ ꯃꯄꯥꯟ ꯂꯝꯗꯁꯨ ꯐꯅ ꯀꯨꯏꯅ ꯂꯩꯔꯝꯅꯤꯅ꯫ ꯃꯣꯏꯒꯤ ꯆꯠꯅꯕꯤ ꯍꯥꯏꯕ ꯑꯃꯗꯤ ꯂꯩ ꯑꯃ ꯑꯃ ꯍꯥꯏꯕ ꯑꯝ꯫ ꯂꯩ ꯂꯣꯏꯅꯗꯤ ꯌꯥꯝꯕꯅ ꯈꯪꯉꯝꯃꯅꯤ ꯊꯦꯡꯅꯔꯛꯑꯕꯃꯤꯅꯀꯣ ꯅꯨꯡꯁꯤꯠ ꯅꯨꯡꯁꯥ ꯑꯣꯏꯒꯦꯔꯥ ꯑꯣꯏꯒꯦꯔꯥ
ꯑꯣ ꯉꯁꯥꯏ ꯅꯨꯡꯁꯤꯠ ꯅꯨꯡꯁꯥꯒꯤ ꯍꯥꯏꯍꯧꯗ꯭ꯔꯦ ꯉꯁꯥꯏ ꯃꯣꯏꯁꯤꯅ ꯋꯦꯗꯔ ꯈꯦꯠꯅꯕꯁꯦ ꯃꯣꯏꯁꯤꯅ꯫ ꯍ꯭ꯌꯨꯃꯤꯗꯤꯇꯤꯁꯤ ꯌꯥꯝ ꯋꯥꯡꯉꯦꯕ ꯑꯩꯈꯣꯏ ꯏꯁꯥꯗ ꯆꯅꯞ ꯆꯅꯞ ꯂꯥꯎꯕꯗꯣ ꯑꯩꯈꯣꯏꯒꯤ ꯅꯨꯡꯁꯥꯁꯦ ꯃꯣꯏ ꯑꯥꯗ ꯐꯣꯔꯇꯤ ꯐꯣꯔ ꯁꯥꯏꯌꯦꯕꯀꯣ ꯑꯗꯨ ꯑꯗꯨꯈꯛ꯫ ꯌꯥꯝꯅ ꯅꯨꯡꯁꯥꯁꯤ ꯌꯥꯛꯇꯦꯕ ꯈꯪꯕ꯭ꯔꯥ ꯑꯗꯨꯕꯨ ꯑꯩꯈꯣꯏꯁꯤꯗ ꯊꯔ꯫ ꯊꯥꯔꯇꯤ ꯁꯤꯛꯁ ꯁꯥꯔꯕ꯫
ꯑꯣ
ꯊꯥꯔꯇꯤ ꯁꯤꯛꯁ ꯁꯥꯔꯕ ꯑꯩꯈꯣꯏꯁꯤꯗ ꯑꯗꯨꯗꯤ ꯅꯨꯡꯁꯥꯥꯁꯦ꯫ ꯌꯥꯏꯑꯦꯕ ꯑꯁꯤ ꯑꯩꯅ ꯈꯟꯕꯗ ꯑꯩꯅ ꯀꯔꯤꯒꯤ ꯑꯣꯏꯔꯝꯒꯅꯦꯅ ꯁꯨꯝ ꯋꯥꯈꯜꯁꯦ ꯈꯜꯂꯨ ꯀꯥꯟꯁꯤꯗꯀꯣ꯫ ꯃꯣꯏ ꯃꯐꯝꯁꯤꯅ꯫ ꯄꯣꯂꯨꯁꯟꯗꯤ ꯈꯔ ꯂꯣꯏ ꯍꯦꯜꯂꯦꯕ ꯆꯥꯎꯈꯠꯈꯤꯕ ꯂꯝꯁꯤꯅ ꯈꯔ ꯄꯣꯂꯨꯁꯟꯁꯤ ꯍꯦꯜꯂꯦꯕ꯫ ꯄꯣꯂꯨꯁꯟ ꯍꯦꯟꯕꯅꯤꯅ ꯉꯁꯥꯏꯒꯤ ꯑꯇꯤꯌꯥ ꯑꯁꯤꯗ ꯉꯁꯥꯏꯒꯤ ꯃꯥꯒꯤ ꯅꯨ꯫ ꯁꯤꯠ ꯃꯈꯩꯗꯨꯗꯤ ꯀꯥꯈꯠꯂꯒ ꯃꯊꯛꯇꯣ ꯂꯩꯗꯣꯏꯅꯤꯗꯣ ꯄꯜꯂꯒ ꯂꯩꯗꯣꯏꯅꯦꯕ ꯂꯩꯕ꯫ ꯑꯅ ꯅꯨꯡꯁꯥꯁꯤꯅ ꯑꯩꯈꯣꯏ ꯉꯁꯥꯏꯒꯤ ꯐꯥꯎꯗꯔꯀꯥꯟꯁꯤꯗ ꯍꯧꯖꯤꯛꯀꯤ ꯂꯦꯌꯔ ꯃꯌꯥꯝꯗꯨ ꯐꯥꯎꯔ ꯂꯥꯛꯄꯅꯤꯅ ꯅꯨꯡꯁꯥꯒꯤ ꯍꯤꯠ ꯃꯈꯩꯁꯤ ꯈꯤꯇꯪꯗ ꯑꯣꯏꯔꯁꯨ ꯍꯟꯗꯩꯕ ꯃꯥꯅ ꯄ꯭ꯔꯣꯇꯦꯛꯁꯟ꯫ ꯄꯤꯈꯤꯕꯒꯤ ꯐꯠꯇꯕ ꯅꯨꯡꯁꯤꯠꯇꯨꯒꯤ ꯀꯥꯟꯅꯕ ꯑꯃꯁꯨꯁꯨ ꯂꯩꯔꯝꯕ ꯍꯥꯏꯇꯥꯔꯦꯅꯦ ꯑꯩꯅ ꯈꯜꯂꯤꯅꯦꯕ ꯑꯗꯨꯅ ꯑꯗꯨꯒꯤ ꯃꯗꯨꯅ ꯑꯩꯈꯣꯏ ꯔꯨꯝꯗꯨ ꯈꯥꯖꯤꯜꯂ ꯂꯩꯕ ꯩ ꯃꯑꯣꯡ ꯇꯧꯕꯅꯤꯅ ꯍ꯭ꯌꯨꯃꯤꯗꯤꯇꯤ ꯑꯩꯈꯣꯏ ꯍꯨꯃꯥꯡ ꯁꯥꯒꯠꯂꯒ ꯑꯣꯝꯃꯒ ꯂꯩꯕꯒꯤ ꯍꯨꯃꯥꯡ ꯁꯥꯒꯠ ꯑ ꯍꯨꯃꯥꯡ ꯇꯥꯕꯗꯨꯗꯤ ꯍꯦꯟꯕ ꯑꯗꯨꯒ ꯀꯥꯊꯦꯛꯄꯗꯣ ꯑꯩꯈꯣꯏ ꯁꯤꯗꯅ ꯀꯥꯊꯦꯛꯑꯦꯕ ꯑꯩꯈꯣꯏꯁꯤꯗꯅ ꯅꯨꯡꯁꯤꯠ ꯅꯨꯡꯁꯥ ꯈꯔ ꯁꯦꯡꯉꯤꯌꯦꯕ ꯑꯣ ꯗꯥꯏꯔꯦꯛ ꯅꯨꯡꯁꯥꯁꯦ ꯑꯈꯣꯏꯗ ꯑꯗꯨꯝ ꯌꯧꯔꯦ__